ꯍꯜꯂꯥ ꯀꯩꯗꯧꯔꯤꯅꯣ
ꯑꯣ ꯑꯩ ꯁꯦ ꯌꯨꯝꯗ ꯂꯩꯔꯝꯃꯦ ꯌꯨꯝꯗ ꯂꯩꯔꯝ ꯃꯒ ꯑꯩꯈꯣꯏ ꯃꯥꯒ ꯊꯕꯛ ꯑꯝ ꯆꯠꯃꯤꯟꯅꯧꯕ ꯑꯩꯈꯣꯏ ꯁꯥꯏ ꯑꯩꯈꯣꯏ ꯑꯩꯈꯣꯏ ꯀꯀꯥꯏ ꯃꯆꯥꯁꯤꯡ ꯑꯗꯩ ꯑꯩꯈꯣꯏ ꯏꯌꯥꯝꯕꯩ ꯃꯆꯥꯁꯤꯡꯒ ꯋꯥꯔꯤ ꯋꯥꯇꯥꯏ ꯇꯧꯔꯝꯕꯅꯤꯗ ꯑꯗꯨꯝ
ꯑꯣ ꯑꯗ ꯌꯨꯝꯗ ꯂꯥꯛꯏꯗꯤ ꯀꯩꯒꯤꯅꯣ ꯊꯕꯛ ꯂꯩꯕ꯭ꯔꯣ ꯅꯠꯇ꯭ꯔꯒꯅ ꯁꯨꯝ ꯂꯥꯛꯏꯅꯣ
ꯑꯩꯁꯦ ꯌꯨꯝꯗ ꯆꯠꯇꯕꯁꯨ ꯀꯨꯏꯔꯦ ꯑꯗꯨꯗꯒꯤ ꯑꯩꯒꯤ ꯑꯦꯁ ꯁꯤꯒ ꯏꯟꯀꯝꯒꯁꯨ ꯑꯩꯈꯣꯏ ꯕꯥꯒꯤ ꯏꯟꯀꯝꯒꯁꯨ ꯔꯤꯅ꯭ꯌꯨ ꯇꯧꯊꯣꯛꯄ ꯑꯣꯀꯦ ꯑꯩ ꯐꯣꯝ ꯑꯃ ꯊꯛꯖ ꯍꯧ ꯂꯩꯕ ꯀꯣꯆꯤꯡ ꯆꯠꯄꯒꯤꯦ
ꯑꯣ
ꯑꯗꯨ ꯊꯥꯖꯤꯟꯒꯦ ꯑꯗꯨ ꯊꯥꯖꯤꯟꯒꯦꯅ ꯊꯕꯛ ꯑꯗꯨꯗꯒꯤ ꯑꯩꯒꯤ ꯒ꯭ꯔꯦꯖꯨꯦꯁꯟ ꯁꯥꯔꯇꯤꯐꯤꯀꯦꯠꯇꯨꯁꯨ ꯂꯧꯊꯣꯛꯀꯦꯅ
ꯍꯣꯏ ꯌꯨꯝꯗ ꯂꯩ ꯀꯥꯏꯅ ꯇꯧꯕ ꯌꯥꯕ ꯇꯧꯍꯧꯔꯣ ꯑꯩ ꯑ ꯁꯤ ꯇꯨꯝꯃꯨꯕꯅꯤ ꯉꯁꯥꯏꯗꯒꯤ ꯅꯪꯒꯤꯗꯣ ꯑꯗꯨ ꯀꯨꯈꯤꯀꯩ ꯇꯔꯛꯄꯗꯨꯗꯤ ꯂꯣꯏ ꯂꯣꯏꯔꯛꯑꯕ꯭ꯔꯣ
ꯑꯥ ꯈꯔꯤ ꯑꯕ
ꯍꯥꯏꯗꯤ ꯐꯣꯟ ꯀꯩꯀꯥ ꯅ ꯇꯧꯔꯨꯕꯗꯣ ꯂꯣꯏꯅ ꯂꯣꯏꯔꯛꯑꯕ꯭ꯔꯣ ꯌꯥꯔꯛꯑꯕ꯭ꯔꯣ
ꯆꯠꯇꯔꯤꯌꯦ ꯀꯩꯅꯪ ꯍꯥꯏꯁꯦ ꯒ꯭ꯌꯥꯟ ꯇꯥꯗ꯭ꯔꯦ
ꯍꯂꯣ
ꯁꯣꯔꯤ ꯁꯣꯔꯤ ꯃꯥꯥꯏꯁꯤ ꯌꯥꯝ ꯍꯧꯔ
ꯍꯤꯡꯗꯤ ꯍꯤꯡꯏ ꯄꯨꯂ
ꯑꯥ ꯍꯤꯡꯊꯤ ꯍꯤꯡꯉꯤ ꯑꯩꯗꯤ ꯍꯛꯊꯤ ꯈꯟꯕꯁꯦ ꯍꯦꯛꯇꯅꯦ ꯆꯠ ꯍꯟꯗꯣꯛꯄ ꯉꯝꯗꯦꯕ ꯑꯗꯨꯝ ꯇꯧꯔꯒ ꯂꯩꯗꯣꯏꯅꯦꯕ ꯋꯥꯁꯨ ꯋꯥꯕ ꯏꯁꯥꯁꯦ ꯋꯥꯕꯗꯤ ꯁꯦꯝꯕꯒꯤ ꯀꯣꯛ ꯈꯟꯗꯣꯛ ꯈ꯭ꯔꯗꯤ ꯐꯒꯗꯕ ꯑꯗ ꯍꯩꯇ꯭ꯔꯤꯔ ꯅ꯭ꯔ ꯅꯠꯇ꯭ꯔꯒ ꯀꯩꯗꯣꯏꯅꯣ ꯈꯪꯗꯦ ꯌꯥꯗ꯭ꯔꯤꯅꯦꯕ ꯑꯩꯁ ꯉꯁꯥꯏꯗꯒꯤ ꯇꯨꯝꯃꯨꯕꯅꯦ ꯍꯧꯖꯤꯛꯇ ꯍꯧꯒꯠꯂꯛꯏ ꯑꯗꯨꯗꯣ ꯇꯨꯝꯕꯗꯨ ꯃꯤ ꯀꯁꯇꯣꯛꯞ ꯊꯣꯛꯇꯕ ꯈꯪꯕ꯭ꯔꯥ ꯑꯗꯣ ꯑꯁ ꯍꯣꯏ ꯅꯨꯡꯊꯤꯟꯜ ꯇꯨꯝꯕ ꯅꯨꯡꯉꯥꯏꯕꯒꯤ ꯑꯥ ꯀꯃꯥꯏꯅ ꯇꯧꯕꯤꯗꯣ ꯍꯧꯖꯤꯛꯇ ꯊꯔ ꯏ ꯀꯨꯏꯃꯅ ꯇꯨꯝꯃꯒꯦ ꯀꯣꯛ ꯄꯨꯁꯤꯛꯑꯦ
ꯅꯝꯁꯤ ꯊꯤꯜꯂꯒ ꯑꯗꯨꯝ ꯂꯩꯕꯗꯣ
ꯍꯣꯏ ꯝꯕ ꯍꯜ ꯊ ꯑꯗꯨꯗ ꯍꯩ ꯑꯃꯝꯇ ꯆꯥꯒꯦꯅ ꯍꯩꯅꯧꯁꯦ ꯈꯥꯏꯕꯅꯦ ꯑꯗꯣ ꯑꯁ ꯂꯣꯔꯦ ꯍꯩꯅꯧꯅꯤꯉꯥꯏꯗ ꯇꯤꯟꯅ ꯇꯤꯟꯅ ꯇꯤꯟꯅ
ꯇꯤꯟ ꯃꯌꯥꯝꯅ ꯌꯣꯝꯃꯤꯔꯕ
ꯍꯣꯏ ꯇꯤꯟꯅ ꯌꯣꯝꯃꯦ ꯇꯤꯟꯅ ꯌꯣꯝꯃꯦ ꯑꯗꯣ ꯍꯧꯖꯤꯛꯅꯦ ꯃꯁꯨꯡ ꯍꯩꯅꯧ ꯑꯃ ꯈꯥꯏꯕꯁꯤꯗꯅꯦ
ꯎꯝ
ꯈꯨ ꯈꯨꯗꯣꯝꯕꯤꯒ ꯈꯨꯌꯥꯏꯒ ꯃꯨꯛ ꯆꯥꯎꯕ ꯑꯃꯁꯨꯡꯨꯡ ꯑꯃꯐꯧ ꯊꯣꯛꯇꯦ
ꯑꯗꯨꯅꯅꯦ ꯅꯪ ꯄꯨꯔꯛꯄ ꯇꯜꯂꯦ ꯍꯥꯏꯗꯣ
ꯑꯥꯎ ꯊꯦ ꯁꯦꯡꯀꯤꯁ ꯊꯜꯦ ꯄꯁ ꯇꯨ
ꯗꯨꯕꯥꯏ ꯇꯧꯅꯤꯅ ꯄꯥꯈꯠꯂꯤꯔꯕ ꯅꯪꯒꯤꯁꯦ
ꯍꯣꯏ ꯑꯗꯩꯗꯤ ꯁꯤ ꯂꯨꯝ ꯂꯨꯝꯈꯩ ꯄꯨꯔꯛꯑꯒ ꯀꯩꯝ ꯌꯥꯔꯝꯗꯕꯗꯨꯣ ꯁꯤ ꯕꯤꯠ ꯂꯩꯇꯦꯗꯅ
ꯍꯣꯏ ꯍꯣꯏ ꯇꯨ ꯆꯃꯦ ꯍꯥꯏꯗꯤ ꯋꯥꯅ ꯐꯔ ꯆꯥꯁꯨ ꯌꯥꯗ꯭ꯔꯗꯤ ꯑꯩꯗꯤ ꯄꯝ ꯑꯌ ꯋꯥꯕꯒꯤ ꯑꯋꯥꯃꯟꯗꯣ
ꯆꯥꯕꯁꯨ ꯌꯥꯗ꯭ꯔꯗꯤ ꯑꯁꯤ ꯌꯥꯔ ꯂꯣꯏꯔꯦ ꯍꯥꯏꯅ ꯁꯥꯎꯅꯤꯡ ꯑꯩꯗꯣ ꯈꯤꯇꯪ ꯁꯥꯎꯅꯤꯡꯕ ꯐꯥꯎꯕ ꯑꯃ ꯇꯧꯒꯦꯅ ꯇꯧꯋꯦ ꯑꯗꯣ
ꯁꯥꯒ ꯅꯨꯡꯉꯥꯏ
ꯀꯔꯤꯅꯣ ꯑꯗ ꯍꯥꯏꯗꯤꯅꯦ ꯍꯩꯅꯧꯁꯦ ꯃꯌꯥꯝ ꯈꯥꯏꯕꯗ ꯑꯃ ꯑꯃꯒꯨꯝꯕ ꯑꯗꯨꯃꯥꯏꯅ ꯇꯧꯔꯝꯗꯦ ꯍꯥꯏꯕ ꯑꯣꯏꯔꯗꯤ ꯐꯩꯌꯦꯕ
ꯎꯝ
ꯑꯗꯨ ꯅꯠꯇꯦꯕ ꯇꯧꯗꯣꯏꯅꯦꯕ ꯑꯗꯨꯗꯨꯗ ꯇꯧꯗꯕꯁꯤꯅꯅꯦ ꯌꯥꯝ ꯇꯥꯡꯅ ꯑꯃꯒ ꯌꯥꯎꯒ ꯑꯗꯨꯁꯨ ꯑꯃ ꯌꯥꯎꯕ ꯍꯥꯏꯁꯦ ꯄꯨꯂꯞ ꯌꯥꯕꯗꯤ ꯑꯣꯏꯔꯔꯣꯏꯕ
ꯈꯪꯉꯦ ꯈꯪꯉꯦ ꯅꯪꯒꯤꯗꯣ ꯅꯪꯒꯤ ꯍꯩꯅꯧꯗꯣ ꯃꯆꯥ ꯑꯣꯏꯕ꯭ꯔꯥ ꯃꯆꯥ ꯑꯣꯏꯔꯒ
ꯑꯣꯏꯗꯦ ꯑꯣꯏꯗꯦ ꯍꯡ ꯆꯥꯎꯋꯦꯕ ꯎꯝ ꯆꯥꯎꯕ ꯍꯥꯏꯗꯤ ꯌꯥꯝ ꯑꯆꯧꯕꯩꯁꯨ ꯅꯠꯇꯕꯤ ꯑꯗꯨꯝ ꯃꯌꯥꯏ ꯃꯌꯥꯏ ꯑꯗꯨꯝ ꯑꯣꯏꯕꯤꯗꯣꯏ ꯅꯍ ꯀꯩꯅꯣ ꯍꯥꯏꯈꯣ ꯌꯥꯝ ꯊꯥꯖꯗꯅ ꯍꯩꯅꯧ ꯍꯧꯖꯤꯛꯃꯛ ꯈꯥꯕꯗꯣ ꯍꯧꯖꯤꯛ ꯌꯥꯔꯝꯃꯦꯀꯣ ꯀꯝꯇ ꯑꯁ ꯌꯥꯗꯗ ꯐꯖꯣꯡꯁꯤ
ꯅꯪ ꯋꯥꯔꯦ ꯗꯥꯋꯥꯔꯦ
ꯑ ꯃꯅꯨꯡꯁꯤꯗꯤ ꯌꯥꯍꯟꯕ ꯃꯥꯟꯕ ꯑꯣꯏꯔꯝꯃꯦ ꯂꯣꯏꯔꯤꯁꯤꯦ ꯈꯥꯏꯗꯣꯛꯎꯕ ꯀꯥꯟꯗꯗꯤ ꯎꯝ ꯇꯜ ꯑꯗ ꯌꯥꯝꯗꯤ ꯆꯥꯎꯗꯦꯕꯀꯣ ꯑꯗꯨꯗꯨꯒꯅꯦ ꯂꯨꯝꯕ ꯌꯥꯏ ꯀ꯭ꯋꯥꯏ ꯆꯥꯎꯕꯤ ꯍꯩꯅꯧꯗꯣ ꯑꯗꯨꯗꯨꯅꯦꯕ ꯈꯪꯗꯦ ꯀꯃꯥꯏꯅ ꯍꯥꯏꯗꯣꯏꯅꯣ
ꯑꯗꯣ ꯑꯩꯈꯣꯏꯒꯤꯗꯤ ꯑꯩꯈꯣꯏꯁꯨ ꯂꯥꯏꯔꯤꯛ ꯂꯥꯏ ꯍꯅꯥꯎ ꯑꯃꯗꯤ ꯏꯁ ꯀ ꯍꯥꯏꯩꯅꯣ ꯑꯁꯥꯡꯕꯤꯗꯨꯗꯨꯗꯤ ꯃꯣꯏ ꯊꯑꯣꯏꯅ ꯍꯦꯛ ꯃꯨꯜꯍꯜꯂꯒ ꯆꯥꯕꯤꯕꯗꯨꯗꯤ ꯍꯥꯎꯋꯦꯀꯣ ꯑꯗꯨꯗꯤ ꯍꯥꯎꯋꯦꯕ ꯑꯩꯈꯣꯏ ꯀꯩꯅꯣꯅ ꯄꯤꯔꯛꯄꯗꯩ ꯆꯥꯈ꯭ꯔꯦꯕ
ꯑꯣ
ꯑꯗꯨꯗꯨꯒ ꯑꯃꯨꯛ ꯀꯩꯅꯣꯒꯤꯗ ꯑꯩꯈꯣꯏꯁꯤꯗ ꯄꯥꯜꯂꯦꯕ ꯑꯩꯈꯣꯏꯒꯤꯁꯨ ꯑꯩꯈꯣꯏꯒꯤ ꯌꯨꯝꯗ ꯄꯥꯜꯂꯦ ꯁꯥꯟꯅꯔꯤꯛ ꯀꯥꯟꯅ ꯍꯥꯏꯕ ꯍꯩꯅꯧꯗꯨꯣ ꯈꯪꯕ꯭ꯔꯥ ꯁꯟ ꯃꯆꯥ ꯃ ꯑ ꯑꯗꯨ ꯇꯤꯟꯗꯤ ꯌꯥꯝ ꯌꯥꯝ ꯆꯥꯏꯌꯦ ꯇꯤꯟ ꯌꯥꯝ ꯆꯥꯔꯒ ꯑꯗꯨꯅ ꯑꯃꯨꯛ ꯈꯔ ꯑꯗꯨꯝ ꯆꯥꯟꯁꯁꯦ ꯑꯗꯨꯝ ꯈꯔ ꯃꯨꯟꯕꯒꯤ ꯍꯥꯏꯗꯤ ꯇꯤꯟ ꯌꯥꯎꯗꯕꯤꯗ ꯃꯨꯟꯕꯒꯤ ꯆꯥꯟꯁ ꯍꯥꯏꯗꯤ ꯈꯔꯗꯤ ꯑꯗꯨꯝ ꯆꯥꯔꯒ ꯃꯌꯥꯝ ꯆꯥꯕ ꯑꯣꯏꯗꯕꯗꯣ
ꯑꯣ
ꯑꯗꯨꯗꯤ ꯑꯣꯏꯌꯦꯕ ꯃꯗꯨ ꯍꯣꯏꯅ
ꯑꯗꯨ ꯁꯥꯕ ꯌꯥꯕ ꯌꯥꯎꯣ ꯐꯩ ꯍꯥꯏꯕ ꯁꯤꯗꯤꯅꯦ ꯆꯕ ꯌꯥꯕ ꯑꯗꯩ ꯌꯥꯎꯗꯕꯁꯤꯗꯅ ꯑꯗ ꯑꯩꯗꯤ ꯄꯦꯇꯣ ꯄꯦꯗꯣꯛ ꯂꯥꯎꯔꯅꯤꯀꯣ ꯑꯗꯩ ꯍꯩꯅꯧꯗꯤ ꯑꯗꯨꯝ ꯇꯤꯟꯁꯦ ꯆꯪꯒꯜꯂꯤꯗꯅ ꯍꯥꯏꯗꯤ ꯃꯥꯟꯕꯩ ꯋꯥꯅꯤ ꯆꯥꯗꯕꯗ ꯍꯦꯛꯇ ꯈꯥꯏꯗꯣꯛꯎꯀꯥꯟꯗ ꯑꯗꯨꯝ ꯈꯪꯗꯦ ꯐꯤꯗꯣꯛ ꯐꯤꯗꯣꯛ ꯇꯧꯔꯒ ꯆꯪꯒꯟꯕꯗꯨꯅꯁꯨ ꯆꯥꯗ ꯑꯣꯏ ꯇꯜꯂꯦ ꯌꯥꯏꯕ ꯑꯩꯗꯤ ꯄꯨꯅ ꯍꯛ ꯆꯥꯅꯕ ꯂꯩꯇ꯭ꯔꯦ ꯈ ꯍ ꯈꯥꯏꯅꯦ ꯊꯥꯏꯁꯨ ꯁꯤ ꯌꯥ ꯀꯩꯒꯨꯝꯕ ꯏꯅꯥꯎꯁꯦ ꯆꯥꯕ ꯌꯥꯔꯒꯗꯤꯅꯦ ꯍꯥꯥ ꯌꯥꯗꯦ ꯑꯥ ꯎꯕꯗꯗꯤꯅꯦ ꯀꯩ ꯇꯤꯟ ꯆꯥꯗꯦꯕ ꯑꯗꯨꯒ ꯁꯦ ꯈꯥꯏꯗꯣꯛꯄ ꯀꯥꯟꯗ ꯌꯥꯗꯕ ꯍꯥꯏꯗꯤ ꯃꯁꯨ ꯃꯁꯨ ꯁꯨꯝ ꯇꯥꯒꯦꯅ ꯈꯥꯏꯕ ꯀꯥꯟꯁꯤꯗ ꯃꯅꯨꯡꯗꯣ ꯑꯗꯨꯏꯗꯣ ꯌꯥꯗꯦ ꯍꯣꯏ ꯑꯗꯨ ꯑꯗꯨꯃꯥꯏꯅ ꯇꯧꯕ ꯑꯗꯨꯗꯨꯒꯤꯅꯦ ꯑꯗꯣ ꯍꯩꯅꯧꯁꯦ ꯀꯩꯒꯨꯝꯕ ꯁꯤꯁꯦ ꯌꯥꯔꯗꯤꯅꯦ ꯑꯃ ꯑꯅꯤ ꯍꯥꯏꯗꯤ ꯑꯃ ꯑꯃ ꯆꯥꯕꯗꯣ ꯑꯗꯨꯝ ꯄꯨꯛ ꯊꯟꯕꯤꯗꯣ
ꯍꯨꯝ
ꯑꯣꯏꯗꯣꯏꯅꯦꯕ ꯑꯗꯣ ꯁꯤꯗꯤ ꯁꯥꯎꯅꯤꯡꯉꯒ ꯇꯣꯛꯇꯣꯔꯦ ꯍꯥꯏꯕ ꯁꯤꯕꯨ ꯌꯥꯝ ꯅꯨꯡꯉꯥꯏꯇꯦꯗ
ꯗꯥꯎꯅꯅꯦ ꯈꯟꯗꯣꯛꯑꯣ ꯃꯊꯪꯗꯗꯤ ꯍꯩꯅꯧꯖꯥꯔ ꯑꯐꯕ ꯊꯥꯁꯦꯦ ꯇ ꯑꯗꯨꯝ ꯆꯥꯔꯣꯏꯗꯕ
ꯑꯗꯣ ꯑꯩꯈꯣꯏꯗꯤꯅꯦ ꯍꯤꯡꯒꯣꯜꯗꯣ
ꯎꯝ
ꯌꯦꯡꯁꯤꯟꯕꯤꯅꯕ ꯃꯤꯁꯦ ꯂꯩꯇ꯭ꯔꯕ ꯍꯧꯖꯤꯛꯇꯣ ꯍꯥꯏꯗꯤ ꯃꯤ ꯃꯁꯥ ꯃꯁꯥ ꯂꯣꯏ ꯑꯩꯈꯣꯏꯀꯥ ꯍꯣꯏꯁꯨ ꯑꯗꯩꯗꯤ ꯈꯨꯕꯥ ꯍꯣꯏ ꯈꯨꯕꯥ ꯆꯧ ꯍꯣꯏꯁꯨ ꯂꯣꯏꯅ ꯎ ꯑꯗꯨꯝ ꯃꯁꯥ ꯃꯁꯥꯁ ꯑꯇꯣꯞꯄ ꯇꯧꯅꯔꯤ ꯀꯥꯅ ꯍꯤꯡꯒꯣꯜ ꯌꯦꯡꯁꯟꯕꯗꯣ ꯁꯪꯗꯕꯗꯣ ꯊꯥꯏꯅꯗꯤ ꯑꯩꯈꯣꯏ ꯎ ꯀꯩꯅꯣ ꯑꯩꯈꯣꯏ ꯕꯣꯛꯀ ꯑꯩꯈꯣꯏꯄꯨꯒꯁꯤꯅ ꯑꯗꯨꯝ ꯆꯠꯂꯒ ꯍꯤꯡꯒꯣꯜꯁꯦ ꯀꯣꯏꯕꯅꯦꯕ ꯈꯔ ꯂꯥꯞꯄꯦꯕ ꯑꯩꯈꯣꯏꯗꯒꯤ ꯍꯤꯡꯒꯣꯜꯗꯣ ꯃꯥꯏ ꯇꯧꯕꯅꯤꯅ ꯃꯣꯏꯅ ꯑꯗꯨꯝ ꯀꯣꯏꯕ ꯀꯥꯟ ꯃꯣꯏ ꯃꯤ ꯂꯩꯕ ꯀꯥꯟꯗꯗꯤ ꯍꯥꯏꯗꯤ ꯌꯦꯡꯁꯤꯟ ꯈꯣꯠꯆꯤꯟ ꯇꯧꯔꯕꯅꯤꯅ ꯇꯤꯟꯕꯗꯨ ꯑꯣꯏꯔꯣꯗ ꯇꯤꯟ ꯍꯤꯗꯥꯛ ꯀꯥꯞꯊꯣꯛꯇꯅ ꯑꯗꯩ ꯈꯪꯗꯦ ꯈꯔ ꯐꯩꯗꯅ ꯎ ꯍꯧꯖꯤꯛꯁꯤꯅ ꯑꯃꯨꯛ ꯂꯣꯏ ꯊꯥꯗꯣꯛꯑꯕꯅꯤꯅ ꯀꯦꯝꯇ ꯈꯪꯗꯦ ꯂꯩꯇꯕꯗꯣ ꯈꯪꯕ꯭ꯔꯥ ꯑꯗꯨꯗꯨꯅꯅꯦ ꯑꯗꯨꯝ ꯁꯪꯉꯤꯀꯥꯟꯗꯗꯤ ꯑꯗꯨꯝ ꯆꯥꯕ ꯍꯧꯔꯦꯕ ꯊꯤꯟꯖ ꯌꯥꯥꯗꯕ ꯑꯗꯨꯅ ꯆꯠꯂꯤꯗꯅ ꯆꯠꯂꯒ ꯃꯈꯣꯡꯁꯦ ꯐꯝꯃꯤꯗꯅ ꯑꯗꯨꯗꯨꯒ ꯑꯦꯗꯅ ꯑꯗꯨꯒ ꯇꯥꯔꯛꯥꯔꯛꯄꯁꯦ ꯈꯥꯏ ꯈꯥꯏꯔꯒ ꯆꯥꯕ ꯎꯝ
ꯇꯧꯏꯗꯣ ꯃꯇꯤꯛ ꯆꯥꯍꯔꯦ
ꯑ ꯎꯝ ꯃꯇꯤꯛ ꯆꯥꯏ ꯑꯗꯨ ꯈꯗꯗꯤ ꯌꯥꯝꯅ ꯄꯦꯔꯥꯕꯤ ꯁꯥꯎꯅꯤꯡ ꯏꯕꯗꯣ ꯃꯗ ꯊꯥꯡ ꯑꯗꯨꯁꯨꯅꯦ ꯊꯥꯡ ꯑꯃꯃꯝ ꯄꯥꯏꯅꯔꯒ ꯉꯥꯏꯗ꯭ꯔꯗꯤ ꯌꯥꯗꯦꯕꯀꯣ ꯍꯥꯏꯗꯤ ꯑ ꯃꯤꯖꯦ ꯑꯥ ꯑꯃꯅꯒ ꯈꯥꯏ ꯍꯥꯏꯔꯒ ꯉꯥꯏꯔꯒ ꯂꯩꯕ ꯌꯥꯗꯕ ꯕꯤꯗꯨ ꯈꯪꯕ꯭ꯔꯥ ꯍꯥꯏ ꯌꯥꯝ ꯌꯥꯝꯗꯕꯅꯤꯅ ꯄꯣꯠꯁꯦ ꯑꯃ ꯈꯥꯏꯕꯁꯤꯗꯩ ꯊꯣꯛꯂꯛꯂꯤ ꯊꯣꯛꯂꯛꯑꯣꯏ ꯈꯪꯗ꯭ꯔꯤꯅꯦꯕ ꯑꯗꯨꯅ ꯏꯁꯥ ꯏꯁꯥꯅ ꯇꯧꯅꯔꯒ ꯈꯥꯏꯅꯔꯒꯅꯦ
ꯑ ꯑꯁ ꯑꯁ ꯑꯩꯒꯤꯁꯦ ꯑꯝꯇ ꯀꯩꯅꯣ ꯊꯝꯒꯦꯀꯣ ꯁꯥꯏꯂꯦꯟ ꯊꯝꯒꯦꯀꯣ ꯑꯩ ꯊꯝ ꯃꯥꯜꯂ ꯀꯥꯎꯊꯣꯛꯎꯕ ꯋꯥꯎ ꯀ‌ꯣ ꯋꯥꯎ ꯆꯤꯀ ꯆꯤꯀ ꯆꯤ ꯋꯥꯎ ꯌꯥ ꯈ‌ꯣꯏꯒꯤ ꯇꯥꯃꯣꯒꯤ ꯃꯆꯥꯅꯨꯄꯤ ꯑꯐꯥꯎꯕꯤ ꯑꯝ ꯂꯩꯔꯤꯌꯦ ꯃꯃꯥꯗ ꯅ‌ꯣꯛꯅꯗꯕ ꯑꯃ ꯈꯣꯏꯁꯨ ꯄꯤꯔꯝꯃꯤꯕ ꯉꯁꯥꯏ ꯂꯥꯛꯄꯗ ꯁꯝꯐꯥ ꯁꯝꯐꯥ ꯂꯩꯔꯛ ꯑꯦ ꯁꯝꯐꯥ ꯁꯦꯠ ꯑꯃ ꯂꯩꯔꯛꯑꯒ ꯌꯦꯟ ꯌꯦꯟꯕꯅ ꯑꯉꯥꯡ ꯃꯌꯥꯝꯁꯦ ꯑꯩꯅ
ꯎꯝ ꯍꯣꯏ ꯑꯗꯨꯅ ꯅꯨꯡꯉꯥꯏ
ꯀ ꯑꯩꯅꯕꯨ ꯈꯔ ꯑꯍꯟ ꯑꯣꯏꯔꯒꯥꯏꯗꯤ ꯃꯥꯏ ꯃꯥꯏ ꯁꯝꯐꯥꯁꯦ ꯑꯥꯏꯁ ꯀ꯭ꯔꯤꯝꯒ ꯄꯥꯏꯕꯅꯦꯍꯦ ꯂꯩꯔꯤꯖ‌ꯦ ꯗꯤꯕ꯭ꯌꯥꯔ ꯅꯒ
ꯑꯁ ꯈ ꯇꯧꯋ‌ꯦ ꯍꯦ
ꯆꯤꯛꯀ ꯆꯤꯛꯀꯗ ꯑꯩꯅ ꯇꯧꯍꯟꯕꯅꯤ ꯑꯩ ꯃꯩ ꯂꯨꯄꯥ ꯆꯥꯝꯃ ꯄꯤꯕ ꯑꯃ ꯂꯩ ꯌꯦ
ꯍꯣꯏ ꯍꯔꯥꯎꯕꯅꯦ ꯑꯗꯣ ꯃ‌ꯣꯏꯁꯨ ꯍꯔꯥꯎꯖꯔꯝꯃꯅꯤ
ꯃꯣꯏꯁꯨ ꯍꯔꯥꯎꯔꯦ ꯑꯩꯅ ꯈꯔ ꯑꯩ ꯌꯨꯝ ꯆꯠꯇꯕ ꯀꯨꯏꯔ‌ꯦꯗꯅ
ꯍꯣꯏ
ꯑꯗꯨꯗꯨꯒꯤ ꯌꯨꯝꯗ ꯆꯠꯇꯕ ꯀꯨꯏꯕꯗꯨꯒꯤ ꯌꯨꯝ ꯆꯠꯇꯕꯁꯨ ꯀꯨꯏꯔꯦꯅ ꯃꯣꯏ ꯑꯁꯤ ꯑꯉꯥꯡꯁꯤ ꯂꯩꯕꯤꯒꯗꯕ ꯑꯩꯅ ꯏꯁꯇꯥꯔ ꯃꯥꯟꯕꯤ ꯊꯣꯛꯄꯤꯗꯣ ꯑꯗꯨꯗꯣ ꯂꯩꯕꯤꯁꯦꯔꯥ ꯈꯟꯕ
ꯑꯣ ꯑꯗꯨ ꯂꯩꯔꯝꯗ꯭ꯔꯤꯔꯥꯕ
ꯂꯩꯌꯦꯕ ꯑꯗꯨꯗ ꯃꯥꯗꯤ ꯄꯤꯛꯑꯦ ꯃꯥ ꯁꯟ ꯁꯥꯕ ꯍꯩꯕꯗ ꯉꯥꯏꯔꯤꯕꯅꯦꯕ
ꯑꯣ ꯑꯉꯥꯡꯁꯦ
ꯍꯣꯏ ꯑꯉꯥꯡ ꯁꯤ ꯁꯟ ꯁꯟꯁꯥꯕ ꯍꯩꯔꯦ ꯌꯥ ꯌꯥꯈꯥꯒꯤ ꯍꯧꯍꯧꯗ‌ꯕꯒꯤ ꯑꯃ ꯊꯤꯟꯗꯣꯛꯄꯤ ꯇꯧꯔꯦꯕ ꯑꯗꯨꯗꯨꯅ ꯏꯁꯇꯥꯔ ꯐꯥꯕꯤꯗꯣ ꯏꯁꯇꯥꯞ ꯍꯥꯏꯕ ꯅꯨꯡꯕꯨꯗꯤ ꯅꯨꯡꯁꯤ ꯀꯤꯅꯤꯗꯨꯏꯁꯨ
ꯍꯣꯏ ꯑꯥ ꯑꯥ ꯍꯣꯏ ꯍꯣꯏ ꯍꯩꯁꯨ ꯍꯩꯔꯣꯏꯗ꯭ꯔꯤꯅꯤꯅ ꯃꯥꯗꯤ ꯑꯗꯩ ꯑꯉꯥꯡ ꯃꯆꯥ ꯃꯆꯥꯒꯤ ꯎꯝ
ꯑꯗꯨꯗꯨꯅ ꯇꯦꯗꯤ ꯕꯔ ꯌꯥꯎꯕꯁꯦ ꯂꯩꯕꯤꯌꯨ ꯃꯣꯏꯗꯤ ꯑꯞ ꯃꯣꯏꯅ ꯑꯗꯨꯝꯕ ꯐꯥꯕꯗ ꯅꯨꯡꯁꯤꯗꯅ ꯑꯩꯈꯣꯏꯗ ꯐꯥꯕꯗꯩꯗꯤ ꯃꯣꯏ ꯐꯥꯕꯅ ꯅꯨꯡꯁꯤ ꯍꯥꯏꯕ
ꯍꯣꯏ ꯍꯣꯏ ꯍꯔꯥꯎꯖꯔꯝꯝꯕꯅꯤ ꯑꯗꯨꯅꯅꯤ
ꯍꯌ‌ꯦꯡ ꯑꯈꫭꯏ ꯇꯝꯃꯣ ꯍꯣꯏ ꯍꯥꯏꯗꯤ ꯑꯩꯈꯣꯏ ꯇꯥꯃꯣ ꯃꯆꯥ ꯍꯥꯏꯔꯒꯅ ꯑꯩꯈꯣꯏ ꯇꯥꯃꯣ ꯃꯆꯥ ꯑꯅꯤꯈꯛꯇꯅꯦꯕ ꯑꯁꯦꯡꯕꯕꯨꯗꯤ ꯑꯁꯤꯅ ꯑꯃꯨꯛ ꯑꯩꯈꯣꯏ ꯄꯨꯄꯨꯒꯤ ꯃꯆꯤꯟ ꯃꯅꯥꯎꯒꯤ ꯃꯆꯥꯁꯤꯡ ꯑꯩꯈꯣꯏ ꯍꯥꯏꯝ ꯑꯩꯈꯣꯏꯗꯤ ꯑꯗꯨꯝ ꯄꯨꯄꯨ ꯃꯆꯤꯟ ꯃꯅꯥꯎꯁꯤꯡꯗꯤ ꯑꯗꯨꯝ ꯍꯥꯏꯗꯤ ꯑꯗꯨꯝ ꯂꯩꯃꯤꯟꯅꯔꯃꯤꯅ ꯃꯣꯏ ꯃꯆꯥꯁꯤꯡꯗꯨꯅꯦꯕ ꯑꯃꯨꯛ
ꯍꯣꯏ ꯍꯣꯏ ꯆꯨꯝꯃꯦ ꯑꯗꯨ ꯑꯗꯨꯝ ꯑꯣꯏꯕꯤꯗꯣ
ꯑ ꯑꯥ ꯑꯗꯨꯗꯨꯒꯤ ꯑꯗꯨꯝ ꯄꯨꯂꯞ ꯂꯥꯏꯃꯤꯅ ꯑꯗꯨꯝ ꯅꯤꯅ‌ꯦ
ꯍꯣꯏ ꯑꯗꯩ ꯑꯉꯥꯡꯁꯤ ꯑꯗꯨꯃ ꯅꯨꯡꯁ ꯊꯤꯕꯅꯦ ꯍꯥꯏꯕ ꯌꯦꯛ
ꯑꯗꯒꯤ ꯅꯨꯄꯤꯁꯨ ꯉꯥꯛꯇ
ꯍꯣꯏ ꯄꯥꯝꯗꯣꯏꯅꯤꯗꯣ ꯆꯥꯎꯔꯛꯑꯒꯅꯤ
ꯑꯩꯁ ꯑꯩꯈꯣꯏ ꯇꯥꯃꯣ ꯃꯆꯥꯁꯨꯅꯦ ꯍꯧꯖꯤꯛ ꯀꯦꯑꯕ ꯄꯥꯝꯃꯤꯁꯦ
ꯊꯝꯃꯒꯦꯀꯣ ꯅꯪꯗ ꯊꯕꯛꯀꯀꯩ ꯇꯧꯊꯣꯛꯑꯣ
ꯍꯣꯏ ꯍꯣꯏ ꯊꯝꯃꯣ ꯊꯝꯃꯣ ꯑꯩꯁꯨ ꯏꯟꯁꯥꯡ ꯑꯃꯨꯛꯇ ꯁꯦꯝꯈꯤꯒꯦ ꯑꯥ ꯑꯥ
ꯏꯕ‌ꯦꯝꯃꯥ